ꯏꯗꯤ ꯀꯣ ꯀꯨꯟ ꯁꯨꯈ꯭ꯔꯦ ꯀꯨꯟ ꯁꯨꯕ ꯍꯥꯏꯗꯤ ꯀꯩꯅꯣ ꯇꯧꯒ꯭ꯔꯦꯕ ꯅꯪ ꯀꯣꯟꯅ ꯌꯥꯎꯔꯛꯄꯩꯅꯦ ꯁꯣꯄꯤꯌꯥꯗ ꯁꯤꯃꯔꯟ ꯏꯕꯥꯅꯤ ꯍꯥꯟꯅ ꯁꯥꯟꯅꯕꯒꯤ ꯃꯥꯒꯤꯗꯤ ꯀꯨꯟꯅꯤꯊꯣꯏ ꯁꯨꯔꯦꯕ꯭ꯔꯥ ꯀꯩꯅꯣꯝꯕꯨ ꯍꯥꯏ ꯉꯔꯥꯡ
ꯑꯩ ꯑꯩ ꯑꯩ ꯇꯔꯥ ꯈꯛꯇ ꯁꯨꯗ ꯉꯥꯏꯔꯤ
ꯀꯣꯜ ꯇꯧꯕꯁꯦ ꯑꯗꯨꯝ ꯌꯥꯔꯗꯤ ꯐꯅꯤꯀꯣ ꯑꯗꯣ ꯍꯞꯇꯥ ꯈꯨꯗꯤꯡꯒꯤ ꯁꯥꯏꯅ ꯁꯨꯝ ꯁꯥꯟꯅꯔꯕ ꯋꯥꯊꯤ ꯈꯔ ꯉꯥꯡꯅ ꯋꯥꯆꯣꯏ ꯈꯔ ꯉꯥꯡꯅ
ꯁꯦꯡꯕ ꯕꯦꯝ ꯉꯔꯥꯡꯅꯦ ꯑꯩꯅꯦ ꯉꯥꯛꯇꯪ ꯇꯨꯝꯒꯦ ꯇꯧꯔꯒꯅꯦ ꯉꯍꯥꯛꯇꯪ ꯇꯨꯝꯃꯒ ꯀꯨꯏꯅ ꯇꯨꯝꯍꯧꯗꯕꯩꯅꯦ ꯇꯨꯏꯁꯟ ꯃꯐꯝꯗ ꯎꯏꯕꯗ ꯁꯥꯇ꯭ꯔꯅ ꯑꯣꯏꯅ ꯃꯤꯁ ꯅꯪ ꯎꯏꯔ ꯃꯥꯜꯂꯦ ꯐꯔꯦ
ꯑꯩꯖꯨ ꯍꯣꯝ ꯇꯌꯨꯇꯔ ꯑꯃ ꯑꯃꯇꯪ ꯑꯣꯏꯔꯖꯨ ꯇꯧꯅꯤꯡꯉꯤꯉꯣ ꯊꯥꯒꯤꯀꯣ ꯁꯦꯟꯗꯣꯏ ꯍꯥꯏꯔꯦ ꯑꯍꯨꯝ ꯀꯥꯕꯤꯗ ꯂꯤꯁꯤꯡ ꯌꯥꯡꯈꯩꯗ ꯑꯃ ꯆꯧꯉꯥꯗꯨꯅ ꯀꯩꯗꯧꯗꯣꯏꯅꯣ ꯍꯥꯏꯕ ꯃꯔꯨꯞ ꯌꯥꯎꯔꯤ
ꯏꯁ ꯅꯪꯗꯤ ꯐꯅꯕꯨ ꯐꯔꯤ ꯅꯪ ꯁꯦꯟꯗꯣꯏ ꯆꯥꯡ ꯅꯥꯏ ꯂꯥꯛꯄ꯭ꯔꯣ
ꯆꯥꯡꯕꯨꯗꯤ ꯅꯥꯏ ꯅꯨꯃꯤꯠ ꯇꯔꯥꯅꯤ ꯆꯣꯟꯗꯔꯒ ꯃꯔꯛꯇꯖꯨ ꯀꯥꯟ ꯕ ꯌꯥꯎꯒ꯭ꯔꯦ ꯀꯥꯟ ꯕꯌꯥꯎꯒ꯭ꯔꯤꯖꯤꯅ ꯃꯣꯏꯅ ꯕꯔꯝ ꯆꯠꯍꯟꯕ
ꯎꯝ
ꯀꯅꯣ ꯊꯥ ꯑꯅꯤ ꯀꯥꯜꯂꯦꯕꯀꯣ ꯖꯅꯋꯥꯔꯤꯒ ꯐꯦꯕꯋꯥꯔꯤꯒ ꯀꯥꯟꯕꯖꯦ ꯊꯥꯖꯦ ꯆꯞ ꯆꯥꯅꯗꯤ ꯁꯨꯡ ꯄꯤ ꯄꯤꯔꯔꯣꯏꯕ ꯃꯥꯔꯁꯀꯤ ꯍꯧꯔꯛꯄꯗ ꯄꯤꯕꯗꯣ ꯃꯥꯔꯁꯀꯤꯗꯤ ꯁꯨꯡꯑꯣꯏ ꯑꯣꯏꯔꯣꯏꯌꯦꯕ ꯈꯪꯕ꯭ꯔꯥ ꯑꯩꯖꯨ ꯑꯗꯨꯒꯤ ꯁꯦꯟꯗꯣꯏꯗꯨ ꯑꯗꯨꯝ ꯉꯥꯏ ꯂꯩ ꯕ ꯃꯤ ꯑꯣꯏ ꯑꯣꯏꯕꯅꯤꯅ ꯃꯇꯝꯗꯤ ꯀꯩꯁꯨ ꯁꯣꯏꯔꯣꯏꯕ ꯑꯩꯅ ꯍꯥꯏꯒꯦ ꯈꯜꯂꯤꯗꯣ
ꯎꯝ ꯑꯗꯨ ꯏꯌꯣ ꯅꯪꯖꯨ ꯀꯔꯤꯅꯣ
ꯏꯕ ꯍꯧꯔꯕꯅꯦ ꯑꯩ ꯖꯅꯋꯥꯔꯤ ꯐꯦꯕꯋꯥꯔꯤꯒꯤꯗꯨꯅꯦꯅ ꯂꯤꯁꯤꯡ ꯂꯤꯁꯤꯡ ꯑꯍꯨꯝ
ꯏꯗꯣꯏꯁꯦ ꯖꯅꯋꯥꯔꯤꯒꯤ ꯄꯤ ꯍꯥꯏꯔ ꯏꯕ ꯅꯠꯇꯕ ꯖꯅꯋꯥꯔꯤꯒꯤ ꯖꯅꯋꯥꯔꯤꯒꯤ ꯇꯨ ꯄꯤꯒꯤꯕꯒꯤ ꯗꯦꯠ ꯑꯗꯨꯃꯥꯏꯅ ꯂꯩꯗꯅ ꯖꯅꯋꯥꯔꯤ ꯗꯦꯠ ꯇ꯭ꯋꯦꯟꯇꯤ ꯇꯨꯗ ꯄꯤꯔꯦ ꯈꯪꯜꯂꯖꯤꯅꯦ ꯖꯅꯋꯥꯔꯤꯒꯤ ꯊꯥꯒꯤ ꯑ ꯗꯩꯗꯤ ꯖꯅꯋꯥꯔꯤ ꯗꯦꯠ ꯇ꯭ꯋꯦꯟꯇꯤ ꯇꯨ ꯍꯥꯏ ꯏꯌꯨ ꯍꯥꯏꯕ ꯅꯨꯃꯤꯠ
ꯍꯣꯏꯕ ꯍꯣꯏꯕ ꯑꯗꯨꯗꯨꯒꯅꯦ ꯖꯅꯋꯥꯔꯤꯒ ꯐꯦꯕꯋꯥꯔꯤꯒꯒꯤꯅꯦꯕ ꯃꯥꯅ ꯄꯤꯔꯛꯏꯗꯨꯅ ꯑꯗꯨꯒ ꯃꯥꯅ ꯃꯥꯔꯁꯀꯤ ꯍꯧꯔꯛꯄꯗ ꯄꯤꯔ ꯏꯕꯅꯤꯅ ꯐꯦꯕꯋꯥꯔꯤꯒ ꯃꯥꯔꯆꯀꯒꯤꯅꯦꯅ ꯄꯤꯔꯝꯃꯕ ꯈꯪꯕ꯭ꯔꯥ ꯑꯩꯉꯣꯟꯗꯖꯨ ꯄꯤꯔꯛꯄꯅ ꯑꯩꯒꯤ ꯄꯩꯁꯥꯅꯦ ꯍꯥꯏꯔꯒ
ꯐꯖꯅ ꯁꯥ ꯍꯣꯜ ꯉꯥꯛꯇꯪ ꯊꯝꯃꯣ ꯍꯥꯏꯕ ꯀꯩꯅꯣ ꯐꯣꯟ ꯁꯤꯅꯗꯦ ꯍꯥꯏꯅꯦ ꯇꯥꯏꯅꯦ ꯍꯥꯏ
ꯑꯗꯨꯗꯨꯒꯅꯦ ꯃꯥꯔꯁꯀ ꯐꯦꯕꯋꯥꯔꯤꯒꯅꯤ ꯒꯤꯅꯦꯅ ꯄꯤꯔꯝꯃꯦꯕꯀꯣ ꯑꯩꯅꯗꯤ ꯍꯥꯏꯕ ꯅꯦ ꯖꯅꯋꯥꯔꯤ ꯐꯦꯕꯋꯥꯔꯤꯒꯤ ꯑꯣꯏꯗꯧꯕꯅꯦ ꯃꯥꯔꯁꯀꯤꯗꯣ ꯃꯥꯔꯁ ꯍꯧꯔꯛꯄꯗ ꯁꯨꯡ ꯄꯤ ꯄꯤꯔꯣꯏꯅ ꯍꯥꯏꯕꯅꯦꯕ ꯑꯩꯅ ꯑꯗꯨꯝ ꯃꯥꯡꯉꯦ
ꯑꯗꯨꯅꯦ ꯑꯗꯨ ꯄꯩꯁꯥ ꯃꯔꯝꯁꯤꯗꯤꯅꯦ ꯆꯦꯅꯉꯥꯏ ꯅꯨꯡꯉꯥꯏꯇꯅꯦ ꯇꯝꯅꯦ ꯍꯥꯏꯕ ꯍꯌꯦꯡꯗꯤ ꯑꯩ ꯁꯤꯜꯂꯨ ꯊꯕꯛ ꯁꯪꯗꯦ ꯑꯩꯁꯨꯅꯦ ꯍꯧꯖꯤꯛꯀꯤ ꯑꯩ ꯀꯩꯅꯣꯒꯤ ꯃꯔꯨꯞ ꯏꯔꯥꯏ ꯑꯁꯤꯕꯥꯎ ꯑꯩ ꯑꯗꯨꯝ ꯏꯁꯤꯟꯗꯣꯏꯅꯦꯕ ꯁꯤꯟꯅ ꯌꯥꯗꯦꯕ ꯃꯈꯩꯗꯣ ꯑꯗ ꯃꯔꯨꯞ ꯀꯤ ꯔꯥꯏ ꯄꯨꯖꯤ ꯄꯦ ꯑꯌꯥꯝꯕ ꯂꯣꯏ ꯀꯥꯄꯑꯝꯅꯤꯅ ꯌꯥꯝ ꯅꯨꯉꯥꯏꯔꯦ
ꯀꯩꯅꯣ ꯃꯩ ꯂꯥꯛꯇꯦ ꯈꯣꯏ ꯃꯥꯅ ꯐꯣꯟ ꯇꯧꯁꯤꯜꯂꯛꯏꯖꯦ ꯀꯩꯒꯤꯅꯣ
ꯎꯝ ꯀꯥꯏꯗ ꯀꯩꯅꯣ ꯅꯣꯏ ꯃꯥ ꯎꯝ
ꯖꯣꯕ ꯀꯥꯗ ꯐꯣꯇꯣ ꯀꯥꯞ ꯆꯠꯈꯤꯝ ꯄꯩꯁꯥ ꯇꯥꯟꯕꯗ ꯁꯤꯗꯣꯔꯦ ꯁꯤꯗꯖꯨ ꯅꯨꯡꯉꯥꯏ ꯐꯪꯗꯦ ꯃꯤꯋꯥꯅ ꯇꯥꯔꯤꯕ
ꯆꯨꯗꯅ ꯄꯩꯁꯅꯦ
ꯑꯃꯨꯛꯇꯪ ꯇꯧꯔꯗꯤ ꯐꯕ ꯑꯅꯤꯔꯛ ꯆꯦꯟꯕꯅꯤꯅ ꯊꯕꯛ ꯑꯇꯣꯞꯄ ꯍꯥꯏꯗꯣꯛꯄ ꯉꯝꯗꯦꯗ ꯑꯅꯤꯔꯛ ꯆꯦꯟꯕꯅꯤꯅ ꯊꯕꯛ ꯑꯇꯣꯞꯄ ꯍꯥꯏꯗꯣꯛꯄ ꯉꯝꯗꯦꯕ
ꯆꯥꯏ ꯄꯨꯡ ꯑꯍꯨꯝꯃꯈꯥꯏꯗꯅꯦ ꯂꯥꯎꯅꯔꯛꯇꯣꯏꯕ ꯅ ꯍꯣꯔꯦꯟ ꯂꯥꯛꯑꯣ
ꯐꯣꯇꯣ ꯀꯥꯞꯄꯩꯅꯦ ꯀꯧꯅꯩꯗꯣ ꯍꯧꯖꯤꯛ
ꯈꯪꯗꯦ ꯀꯅꯥꯅꯣꯝꯇ
ꯏꯕꯦꯝꯃ ꯍꯅꯨꯕꯤꯒꯗꯣ ꯃꯣꯔꯥ ꯊꯥ ꯊꯥ ꯆꯠꯂꯤꯅꯤꯅꯦ ꯍꯦ ꯀꯥꯞꯄꯨ ꯀꯥꯞꯐꯧꯔꯗꯤꯅ ꯃꯤꯅ ꯐꯪꯒꯤ ꯃꯣꯏꯅ ꯀꯥꯞꯇ꯭ꯔꯖꯨ ꯃꯦꯝꯕꯔꯁꯤꯡꯗꯨꯅ ꯑꯗꯨꯝ ꯐꯪꯒꯤꯅꯤ ꯄꯩꯁꯥ ꯑꯗꯨꯝ ꯂꯥꯛꯑꯝꯅꯤ
ꯎꯝ
ꯑꯗꯨꯗꯨꯅ
ꯅꯨꯄꯥ ꯑꯃ ꯑꯗꯨꯏ ꯊꯦꯡꯅꯩ ꯍꯥꯏꯕ ꯃꯈꯣꯏ ꯀꯛꯊꯠꯈ꯭ꯔꯕ ꯃꯥꯁꯦ ꯑꯗꯨꯒ ꯖꯣꯕ ꯀꯥꯔꯠꯀꯤ ꯀꯩꯅꯣ ꯇꯧ ꯀꯥꯟꯁꯤꯗ ꯃꯥꯖꯦ ꯌꯥꯗ꯭ꯔꯕ ꯐꯣꯇꯣꯗꯣ ꯃꯥ ꯊꯣꯂ ꯑꯍꯥꯟꯕꯗ ꯀꯥꯞꯄꯒ ꯃꯥꯊꯣꯔꯛꯇꯣꯏꯅꯤꯗꯅ ꯃꯥ ꯊꯣꯔꯛꯑꯣ ꯌꯥꯒꯤ
ꯑꯩ ꯐꯦꯁꯕꯨꯛꯇ ꯊꯦꯡꯅꯔꯝꯃꯦ
ꯑꯗꯨ ꯇꯧꯋꯦ ꯁꯦꯡꯕꯗꯁꯨ ꯊꯣꯛꯑꯦꯕ ꯃꯤ ꯁꯤꯟꯕ ꯌꯥꯗꯦꯕꯀꯣ
ꯎꯝ
ꯁꯣꯐꯤꯌꯥ
ꯍꯥꯎ
ꯅꯣꯏ ꯄꯤꯡꯀꯤꯗꯣ ꯃ ꯑꯩꯒꯤ ꯃꯔꯨꯞꯇꯣ ꯑꯃ ꯌꯥꯎꯔꯣꯅ ꯍꯥꯏꯌꯣ ꯑꯩꯒ ꯇꯤꯅꯖꯦꯅ
ꯍꯣꯏꯕ ꯌꯥꯎꯅ ꯊꯣꯈ꯭ꯔꯀꯥꯏꯁꯤꯗ
ꯀꯩꯒꯤ
ꯀꯅꯥꯅꯣ ꯐꯣꯟ ꯄꯥꯏꯔꯛꯏꯖꯦ ꯋꯥ
ꯑꯩꯅꯦ ꯑꯩ ꯀꯩꯅꯣ
ꯏꯍꯦ ꯍꯦ ꯑꯩꯗꯤ ꯏꯋꯥ ꯑꯣꯏꯔꯕꯣꯏ ꯅꯉꯨꯔꯦ
ꯅꯪꯖꯨꯕ ꯍꯥꯞꯃꯜꯂꯦ
ꯃꯜꯂꯤꯍꯦ ꯌꯨꯝꯖꯤꯖꯨ ꯄꯨꯔꯥ ꯁꯪꯒꯣꯟ ꯑꯣꯜꯂꯦ
ꯅꯪ ꯑꯁ ꯏꯔꯣꯕ ꯈꯨꯊꯒꯅꯣ ꯊꯕ ꯊꯝꯃ ꯌꯥꯝ ꯀꯩꯅꯣ ꯇꯧꯕꯅꯦ ꯁ ꯌꯥꯝ
ꯍꯦꯀ ꯍꯦꯛ ꯊꯥ ꯂꯩꯔꯃꯤ ꯍꯧꯖꯤꯀꯥꯟ ꯀꯥꯡꯁꯤꯡꯁꯦꯉꯣ ꯀꯥꯡ ꯍꯤꯗꯥꯛ ꯔꯦꯖꯤꯁꯇꯦꯟꯁ ꯑꯣꯏꯔ ꯃꯥꯜꯂꯦ ꯁꯤꯗꯕ ꯑꯗꯨꯒꯤ
ꯉꯝꯅ ꯉꯝꯅꯕ ꯊꯥ ꯂꯩꯔꯝꯃꯤꯅꯤꯅꯦꯍꯦ ꯑꯩꯅ ꯍꯥꯏꯔꯨꯕ ꯌꯥꯕꯁꯨ ꯅꯠꯇꯦ ꯑꯍꯜ ꯂꯃꯟꯅ ꯇꯧꯕꯅꯦꯗꯅ
ꯄꯥꯔ ꯇꯨ ꯊꯣꯂꯦ
ꯍꯣꯏ ꯍꯣꯏ ꯅꯝꯕ ꯍꯧꯔꯦ ꯍꯥꯏꯕ ꯇꯣ ꯑꯗꯨ ꯅꯝꯃꯕ ꯅꯠꯇ꯭ꯔꯣ ꯂꯩꯗꯣꯔꯕ ꯅꯠꯇ꯭ꯔꯣ ꯇꯣꯔꯩ ꯄꯥꯔꯠꯇꯨ ꯇꯧꯔꯛꯏꯁꯦ ꯍ ꯃꯊꯣꯡ ꯃꯔꯝ ꯑꯝꯕꯨ ꯈꯪꯍꯧꯗꯦ
ꯐꯖꯩ ꯏꯁꯩꯗꯤ ꯏꯁꯩꯗꯨꯅꯦ ꯐꯖꯩꯖꯦ ꯋꯥꯔꯤꯗꯤ ꯈꯪꯗꯦ
ꯑꯩ ꯋꯥꯔꯤꯗꯣ ꯃꯊꯣꯡ ꯃꯔꯝ ꯈꯪꯍꯧꯗꯤꯌꯦ ꯑꯉꯥꯡ ꯑꯣꯏꯔꯤꯉꯩ
ꯊꯥꯏꯅꯉꯩ ꯐꯤꯂꯝ ꯌꯦꯡꯕꯁꯦ ꯉꯣ ꯃꯤꯠꯅ ꯃꯤꯠ ꯁꯣꯛꯄꯅꯦ ꯁꯣꯐꯤꯌꯥ ꯑꯩꯅ ꯇꯧꯔꯤꯕ ꯀꯣꯜꯁꯤꯁꯦ ꯑꯗꯨ ꯅꯪꯅ ꯇꯧꯔꯤꯕ ꯀꯣꯜꯗꯨꯁꯨ ꯄꯨꯂꯞ ꯐꯪꯉꯝ ꯇꯥꯔꯒꯗꯤ ꯄꯩꯁꯥꯁꯦ ꯌꯥꯝ ꯊꯤꯅ ꯆꯥꯎꯔꯅꯤ ꯑꯗꯨꯗꯤ ꯀꯣ
ꯎꯝ
ꯃꯇꯝ ꯃꯥꯡꯉꯤꯅꯦꯕ ꯅꯪꯁꯨ ꯑꯩꯖꯨ ꯆꯞ ꯃꯥꯟꯅꯅ ꯑꯩꯅ ꯇꯧꯔꯛꯄꯗꯁꯨ ꯑꯗꯨꯅꯦ ꯃꯣꯏꯁꯦ ꯈꯤꯇꯪ ꯔꯨꯜꯁꯤꯡꯁꯦ ꯈꯤꯇꯪ
ꯎꯝ ꯑꯗꯨ ꯖꯣꯁꯇꯣꯛꯀꯤ ꯇꯧꯋꯤꯗꯅ ꯑꯗꯨ ꯆꯞ ꯃꯥꯟꯅꯅ ꯐꯪꯉꯤ ꯑꯦ ꯆꯞ ꯃꯥꯟꯅꯅ ꯐꯪꯗ꯭ꯔꯁꯨ ꯋꯥ ꯉꯥꯡꯕ ꯍꯦꯟꯕꯗꯨꯒꯤ ꯃꯇꯨꯡ ꯏꯟꯅ ꯐꯪꯗꯣꯏꯅꯤꯗꯅ
ꯁꯤꯖꯤꯅ ꯑꯃꯨꯛ ꯊꯣꯛꯇꯕꯩꯔ ꯐꯪꯉꯤꯔꯁꯨ ꯈꯪꯗꯦ ꯁꯤꯃ꯭ꯔꯟ ꯏꯕꯥꯅꯤ ꯍꯥꯏꯐꯦꯠꯇꯤ ꯃꯥꯟꯅꯩꯌꯦꯕ
ꯑꯍꯥꯟꯕꯗꯗꯤ ꯀꯗꯥꯏꯗ ꯀꯥꯞꯄꯝꯃꯤ ꯈꯪꯕ꯭ꯔꯥ ꯑꯥ ꯃꯅꯤꯡ ꯀꯥꯏꯒꯤ ꯀꯨꯀꯤꯅꯒ ꯅꯣꯡꯃꯩ ꯀꯥꯞꯐꯝꯗ ꯀꯥꯞꯄꯝꯃꯦ
ꯍꯧꯖꯤꯛꯇꯤ ꯁꯨꯅꯨ ꯁꯨꯕꯥꯥꯏꯗ ꯑꯃꯨꯛ ꯀꯥꯞꯦ ꯃꯣꯏꯅ ꯑꯄꯥꯝ ꯑꯄꯥꯝꯕ ꯖꯒꯥꯗ ꯄꯨ ꯂꯩ ꯄꯩꯁꯥ ꯐꯪꯗꯣꯏꯅ ꯀꯣꯏ ꯆꯠ ꯆꯠꯂꯤꯃꯤ ꯁꯤꯖꯨ
ꯅꯣꯏꯒꯤ ꯅꯣꯏ ꯅꯣꯏꯃꯒꯥ ꯇꯧꯕꯗꯣ ꯅꯪꯗꯤ ꯌꯥꯑꯣꯔꯝꯗꯔ꯭ꯦ
ꯒ꯭ꯌꯥꯁ ꯃꯤꯖꯦ ꯐꯦꯕꯋꯥꯔꯤꯗ ꯂꯧꯒꯦꯌꯦ ꯐꯦꯕꯋꯥꯔꯤꯁꯦ ꯀꯔꯝ ꯀꯥꯟ ꯇꯥꯕꯅꯣ ꯑꯝꯇ ꯈꯂꯛꯈꯤꯒꯦ
ꯁꯦꯞꯇꯦꯝꯕꯔ ꯑꯣꯇꯣꯕꯥꯔ ꯅꯣꯚꯦꯝꯕꯔ ꯗꯤꯁꯦꯝꯕꯔ ꯖꯅꯨꯋꯔꯤ ꯒꯦꯕꯨꯋꯔꯤ ꯃꯉꯥ ꯁꯨꯕꯗꯥ
ꯑꯍꯥꯟꯕꯗꯣ ꯑꯩꯅ ꯌꯥꯎ ꯍꯥꯏꯕꯗꯨꯗ ꯌꯥꯎꯔꯒ ꯃꯥꯅ ꯑꯄꯥꯝꯕ ꯖꯒꯥꯗꯣ ꯈꯟꯕ ꯌꯥꯗꯕ꯭ꯔꯕ ꯈꯜꯂꯛꯈꯤꯒꯦꯒ ꯑꯗꯨꯒ ꯑꯗꯥꯒꯅ
ꯇꯧꯕꯅꯤ ꯇꯧꯕꯅꯤ ꯆꯦꯍꯟ ꯁꯨ ꯍꯪꯂꯨꯔꯕꯅꯤ
ꯑꯩ ꯍꯦꯛ ꯒꯤꯔꯒꯤ ꯇꯛꯄ ꯑꯩꯗꯤ ꯍꯥ ꯍꯥ ꯍꯥ ꯑꯩ ꯃꯤ ꯁꯨꯗ꯭ꯔꯦ ꯅꯣꯏ ꯌꯥꯎꯗ꯭ꯔꯗꯤ ꯀꯅꯥꯅ ꯌꯥꯎꯕꯤꯅꯤꯅ ꯑꯣ ꯑꯩꯇꯤꯟꯗ ꯑꯣꯏꯗꯣꯏꯕ ꯑꯣꯈꯦ ꯑꯣꯈꯦ ꯁꯤ ꯂꯣꯏꯔ
ꯃꯤ ꯃꯈꯩꯁꯤꯅꯅꯦ ꯄꯩꯁꯥ ꯈꯔ ꯌꯥꯝꯗꯦ ꯍꯥꯏꯕꯁꯨ ꯌꯥꯎꯋꯤ ꯎꯝ ꯆꯪ ꯂꯛ ꯑꯅꯤ
ꯑꯁ ꯑꯩꯒ ꯅꯪꯒ ꯄꯨꯂꯞ ꯑꯩꯒ ꯁꯣꯐꯤꯌꯥꯒ ꯁꯤꯝꯔꯟꯒ ꯄꯨꯜꯂꯞ ꯄꯥꯔꯗꯤ ꯄꯩꯁꯥ ꯃꯌꯥꯝ ꯊꯤꯅ ꯍꯦꯜꯂꯅꯤ
ꯑꯗꯨꯅꯦ ꯀꯨꯟꯊ꯭ꯔꯥ ꯍꯥꯏꯗꯣ ꯑꯩꯁꯨ ꯋꯥꯔꯤ ꯁꯥꯅꯏꯗꯨ ꯀꯨꯟꯃꯨꯛꯇꯤ ꯁꯨ ꯂꯧꯒꯅꯤ ꯍꯥꯏꯕ ꯍꯥꯏꯗꯤ ꯂꯧ ꯀꯣꯟ ꯇꯧꯅꯕꯗꯣ
ꯍꯣꯏ ꯍꯣꯏꯅꯦ ꯒ꯭ꯌꯥꯟ ꯇꯥꯗꯕꯒꯤꯀꯣ ꯑꯗꯨꯝ ꯁꯥꯏꯅ ꯅꯪ ꯅ ꯃꯨꯛ ꯇꯧ ꯑꯩꯅ ꯃꯨꯛ ꯇꯧ ꯇꯧꯔꯕꯅꯦꯕꯁꯦ
ꯏꯝ ꯃꯣꯏꯅ ꯄꯨꯉꯡ ꯉꯡꯗꯣꯏꯅꯤꯕꯥ ꯑꯗꯨꯗ ꯀꯣꯜ ꯇꯧꯁꯤꯜꯂꯒ
ꯀꯔꯝꯕ ꯀ꯭ꯔꯥꯏꯇꯦꯔꯤꯌꯥꯗꯕꯨ ꯌꯦꯡꯉꯒ ꯐꯪꯗꯣꯏ ꯄꯩꯁꯥꯅꯣ ꯈꯪꯗꯦ ꯋꯥꯔꯤ ꯄꯪꯁꯥꯟꯗ ꯁꯥꯟꯅ ꯂꯣꯏꯔꯦ
ꯑꯇꯣꯞꯄ ꯑꯦꯞꯁ ꯑꯇꯩ ꯂꯩꯔꯖꯨ ꯍꯥꯏꯅꯖꯤ ꯈꯣꯏ ꯍꯨꯝꯗꯤ ꯇꯟꯕ ꯃꯤꯅ
ꯇꯟꯗꯕ ꯈꯣꯏꯍꯨꯝꯅ ꯈꯔ ꯁꯥꯟꯅꯔꯒ ꯁꯨꯃꯥꯏꯅ ꯅꯣꯡꯃꯒꯤ ꯆꯔꯥ ꯆꯥꯅꯉꯥꯏ
ꯀꯔꯥꯏꯗꯅꯣ ꯀꯣꯏꯆꯠ ꯆꯠꯂꯤꯗꯣ ꯊꯕꯛ ꯇꯧꯔꯤ
ꯑꯩꯔꯣ ꯊꯕꯛ ꯇꯧ ꯇꯧꯅ ꯇꯧꯏꯅꯤꯅꯦ ꯃꯤꯅꯤꯠ ꯇꯔꯥ ꯒ ꯑ ꯁꯦꯀꯦꯟ ꯁꯤꯒꯤ ꯁꯦꯀꯦꯟ ꯃꯤꯅꯤꯠꯁꯤꯁꯨ ꯈꯨꯠꯊꯨ ꯑꯃ
ꯍꯣꯍꯣ ꯍꯣꯏ ꯌꯥꯝ ꯊꯨꯏ
ꯑꯗꯣ ꯁꯣꯐꯤꯌꯥ ꯁꯤꯒꯤꯖꯤ ꯗ ꯅꯥꯀꯟꯒꯤꯁꯤꯗ ꯄꯥꯖꯦꯕ ꯃꯣꯏꯒꯤ ꯀꯣꯜ ꯏꯟ ꯄ꯭ꯔꯣꯒ꯭ꯔꯦꯁ ꯇꯧꯔꯀꯥꯟꯗ ꯃꯤꯅꯤꯠ ꯊꯣꯛꯏꯖꯦ ꯑꯁ ꯒꯤ ꯔꯥꯏꯠꯇ ꯍꯧꯖꯤꯛ ꯍꯧꯖꯤꯛꯀꯤ ꯄꯨꯡ ꯂꯩꯇ꯭ꯔꯥ ꯍꯨꯔꯦꯟ ꯑꯈꯣꯏꯅ ꯁꯥꯟꯅꯗꯣꯏꯖꯦ ꯄꯨꯡ ꯃꯤꯅꯤꯠ ꯇ꯭ꯔꯥꯏꯟꯊꯣꯏꯅꯤꯗꯅꯀꯣ ꯑꯁꯤꯗꯩꯖꯤꯗ ꯌꯦꯡꯖꯦ ꯍꯣꯔꯦꯟ ꯃꯤꯅꯤꯠ ꯇꯔꯥꯏꯟꯊꯣꯏꯗ ꯃꯤꯅꯤꯠ ꯇꯔꯥꯏꯟꯊꯣꯏꯗ ꯍꯣꯏꯗꯩ ꯌꯥꯝꯗꯕ꯭ꯔꯥ ꯀꯩꯅꯣꯝ ꯇꯧꯋꯦꯕ
ꯌꯥꯝꯃꯤꯍꯦ ꯃꯤꯅꯤꯠ ꯇꯔꯥꯏꯟꯊꯣꯏ ꯍꯥꯏꯁꯦ ꯁꯤꯛꯁꯇꯤ ꯅꯠꯇ꯭ꯔꯣ ꯁꯚꯦꯟ ꯇ꯭ꯋꯦꯟꯇꯤ ꯐꯪꯗꯧꯅꯦꯕ ꯁ ꯁꯚꯦꯟꯇ꯭ꯋꯦꯟ ꯇꯤꯁꯤꯗ ꯑꯩꯈꯣꯏꯅ ꯑꯗꯨꯝ ꯁꯥꯟꯅꯩꯗꯣ ꯁꯚꯦꯟ ꯇ꯭ꯋꯦꯟꯇꯤ ꯊ꯭ꯔꯤ ꯁꯚꯦꯟ ꯇ꯭ꯋꯦꯟꯇꯤ ꯐꯣꯔ ꯑꯗꯨꯃꯥꯏꯅ ꯇꯥꯕꯅꯦꯕ ꯑꯗꯨꯝ
ꯎꯝ
ꯃꯤꯅꯤꯠ ꯑꯅꯤꯒ ꯁꯦꯀꯦꯟ ꯈꯔ
ꯅꯣꯏ ꯆꯥꯛ ꯆꯥꯗ꯭ꯔꯤꯕꯅꯦꯕ
ꯆꯥꯗ꯭ꯔꯤ ꯋꯥꯏꯗ ꯆꯥꯍꯥꯎ ꯑꯃꯨꯛ ꯆꯥꯖꯤꯟꯒ꯭ꯔꯦꯗ
ꯏꯔꯨꯖ ꯊꯣꯛꯑꯦ ꯏꯁꯤꯡ ꯂꯥꯛꯄꯒꯤ ꯀꯩꯅꯣ ꯇꯧꯕ ꯑ ꯕꯣꯗꯤꯒꯤ ꯃꯣꯂꯣꯝ ꯑꯃ ꯏꯑꯦꯕꯀꯣ ꯊꯕꯥꯛ ꯋꯥꯏ ꯎꯔꯤꯡ ꯐꯨꯔꯤ ꯃꯆꯥ ꯃꯆꯥ ꯀꯥꯏꯊꯣꯛꯄꯗꯨꯒꯤ ꯑꯗꯨꯒꯤ ꯑꯗꯨ ꯅꯨꯡꯗꯥꯡ ꯇꯩꯕ ꯑꯗꯨꯒꯤ ꯅꯨꯡꯉꯥꯏꯇꯗꯅ ꯑꯩ ꯑꯃꯨꯛ ꯇꯧꯔꯛꯀꯦ ꯅꯪꯅ ꯇꯧꯔꯛ ꯑꯩꯅ ꯇꯧꯔꯛꯀꯗꯧꯕ ꯑꯣꯏꯔꯝꯅꯤ ꯎꯝ